ꯇꯑꯣ ꯇꯥꯔꯤꯕꯔꯣ ꯇꯝ ꯄ ꯂꯩꯃ
ꯇꯥꯏꯌꯦ ꯇꯥꯏꯌꯦ ꯁꯅꯥ ꯇꯣꯝꯕꯤ
ꯍꯥ ꯋꯥꯔꯤ ꯁꯥꯟꯅꯗꯕ ꯀꯨꯏꯔꯦ ꯑꯦ ꯁꯨꯝ ꯑꯩꯁꯦ ꯅꯪꯉꯣꯟꯗ ꯄꯥꯎ ꯑꯃ ꯇꯝꯅꯤꯡꯕꯀꯣ
ꯑꯥꯎ ꯇꯃꯛꯑꯣ ꯀꯩ ꯄꯥꯥꯎꯅꯣ
ꯑꯩꯈꯣꯏ ꯍꯥꯟꯅ ꯂꯥꯏꯔꯤꯛ ꯇꯝꯃꯤꯟꯅꯔꯝꯕ ꯀꯥꯟꯇꯗꯣ
ꯑꯥ
ꯃꯥꯁꯦ ꯀꯩꯅꯣ ꯇꯧꯔꯦꯅꯦ ꯃꯥꯁꯦ ꯍꯟꯗꯛꯁꯦ ꯌꯥꯝ ꯀꯟꯅ ꯅꯥꯔꯕ ꯃꯥꯜꯂꯦꯅꯦ
ꯀꯔꯤ ꯑꯣꯏꯅꯅꯣꯅꯦ ꯍꯥꯏꯁꯤꯕꯣ
ꯃꯥꯏꯁꯦ ꯑꯩꯁꯨ ꯗꯥꯏꯔꯦꯛ ꯍꯥꯏꯕꯗꯤ ꯆꯞ ꯆꯥꯕꯗꯤ ꯈꯪꯗꯦ ꯑꯗꯨꯕꯨ ꯔꯤꯝꯁꯇ ꯍꯣꯁꯄꯤꯇꯥꯂꯥꯏꯁ ꯇꯧꯔꯒ ꯂꯩ ꯀꯃꯥ ꯂꯩꯕꯣ ꯀꯣ ꯑꯗꯨ ꯑꯩꯈꯣꯏꯁꯨ ꯄꯩꯁꯥꯁꯦ ꯃꯇꯦꯡ ꯈꯔ ꯄꯥꯡꯖꯦ ꯑꯩꯈꯣꯏ ꯅꯍꯥꯟ ꯅꯨꯡꯉ ꯌꯥꯝ ꯀꯟꯅ ꯂꯨꯅ ꯇꯤꯟꯅꯔꯛꯈꯤꯕ ꯑꯩꯈꯣꯏ ꯇꯤꯟꯅꯔꯛꯈꯤꯕ ꯗꯨ ꯀꯥꯟꯇ ꯂꯩꯔꯦ ꯅꯪ ꯂꯩꯔꯦ ꯑꯩ ꯂꯩꯔꯦ ꯑꯗꯒꯤ ꯏꯕꯦꯌꯥꯏꯃ ꯂꯩꯔꯦ ꯑꯗꯒꯤ ꯁꯅꯥꯇꯣꯝꯕ ꯂꯩꯔꯦ ꯑꯗꯒꯤ ꯑꯁꯪꯕꯤꯒ ꯊꯝꯕꯥꯜꯇꯣꯟꯒ ꯑꯩꯈꯣꯏ ꯇꯔꯦꯠ ꯅꯤꯄꯥꯜ ꯄꯨꯂꯤꯗꯅꯀꯣ ꯑꯗꯨꯗꯣ ꯅꯪꯅ ꯄꯥꯎ ꯐꯥꯎꯕ ꯌꯥꯕꯁꯨ ꯐꯥꯎꯕꯤꯔꯣ ꯑꯩꯅ ꯐꯥꯎꯕ ꯌꯥꯕꯁꯨ ꯐꯥꯎꯅꯔꯒꯦ ꯑꯗꯨꯒ ꯑꯝꯇꯪ ꯇꯧꯔꯒ ꯄꯨꯟꯅ ꯆꯠꯂꯒ ꯄꯩꯁꯥꯁꯦ ꯈꯔ ꯄꯥꯡꯅꯤꯡꯕꯗꯧꯅ ꯇꯧꯋꯦ ꯍꯥꯏꯗꯤ ꯌꯥꯝ ꯋꯥꯕꯅꯦꯕ ꯃꯣꯏ ꯏꯃꯨꯡꯖꯦ ꯑꯩꯅ ꯈꯪꯉꯛꯄꯗꯒꯤꯀꯣ
ꯑ
ꯃꯄꯥꯁꯨ ꯂꯩꯔꯝꯗ꯭ꯔꯦ ꯃꯃꯥꯗꯨꯅ ꯇꯧꯔꯒ ꯍꯣꯠꯅꯕꯅꯦꯅ ꯃꯃꯥꯗꯨꯒꯤ ꯐꯤꯕꯝꯗꯨꯁꯨ ꯌꯦꯡꯕ ꯉꯝꯗ꯭ꯔꯦ ꯑꯗꯨꯅ ꯑꯩꯈꯣꯏ ꯈꯔ ꯆꯠꯂꯒ ꯄꯨꯛꯅꯤꯡ ꯍꯔꯥꯎꯖꯅꯕ ꯉꯝꯕ꯭ꯔꯥ ꯉꯝꯗꯕ꯭ꯔꯥ ꯄꯩꯁꯥ ꯈꯔ ꯇꯧꯔꯒ ꯂꯥꯏꯔꯕꯕꯨꯗꯤ ꯑꯩꯈꯣꯏꯁꯨ ꯂꯥꯏꯔꯕ ꯉꯥꯛꯇꯅꯦ ꯑꯗꯨ ꯑꯣꯏꯔꯁꯨ ꯏꯃꯥꯟꯅꯕ ꯗꯨꯝꯃ ꯑꯗꯨꯃꯥꯏꯅ ꯇꯧ ꯂꯩꯔꯕꯅꯤꯅ ꯑꯩꯈꯣꯏ ꯈꯔ ꯆꯪꯗꯅ ꯇꯦꯡ ꯇꯧꯔꯨꯁꯦꯅ ꯍꯥꯏꯒꯦꯅ
ꯍꯣꯏꯅꯦ ꯀꯩꯅꯣꯅꯦ ꯍꯥꯏꯁꯤꯕꯣ ꯍꯥꯏꯗꯤ ꯑꯩꯗꯤ ꯃꯥꯒꯤ ꯄꯥꯎꯁꯤꯃꯗꯤ ꯇꯥꯗꯦ ꯅꯪꯅ ꯍꯧꯖꯤꯛꯇ ꯇꯝꯃ ꯇꯥꯔꯤꯁꯤꯅꯦ ꯑꯗꯨ ꯑꯩꯉꯣꯟꯗ ꯑꯗꯨꯗ ꯑꯩꯈꯣꯏꯅ ꯄꯥꯎ ꯐꯥꯎꯅꯔꯝꯕ ꯍꯥꯏꯔꯒꯗꯤ ꯃꯣꯏ ꯑꯅꯤ ꯑꯨꯝꯃꯕꯨꯗꯤ ꯑꯩꯉꯣꯟꯗ ꯍꯧꯖꯤꯛꯁꯦ ꯄꯥꯎ ꯍꯥꯏꯗꯤ ꯐꯣꯟ ꯅꯝꯕꯔ ꯀꯩꯀꯥ ꯂꯩꯔꯒ ꯇꯧꯔꯒ ꯍꯥꯏꯗꯤ ꯃꯔꯛ ꯃꯔꯛꯇ ꯀꯃꯥꯏꯅ ꯇꯧꯔꯤ ꯀꯩꯗꯧꯔꯤ ꯀꯥꯟꯅꯒ ꯍꯥꯏꯗꯤ ꯐꯥꯎꯅꯩꯌꯦ ꯑꯗꯨꯒ ꯃꯥꯒꯤꯗꯨꯒꯤ ꯀꯩꯅꯣ ꯇꯧꯕ ꯄꯥꯎꯁꯤꯃꯗꯤ ꯍꯥꯏꯗꯤ ꯀꯃꯥꯏꯅ ꯀꯌꯥꯝ ꯀꯟꯅ ꯉꯝ ꯇ꯭ꯔꯤꯅꯣ ꯍꯥꯏꯕꯒꯤꯃꯗꯤ ꯑꯩ ꯇꯁꯦꯡꯅ ꯑꯗꯨꯃꯗꯤ ꯇꯥꯗ꯭ꯔꯤꯕꯔꯤꯕꯀꯣ ꯑꯗꯣ ꯑꯀꯟꯕ ꯀꯩꯅꯣ ꯇꯧꯕ ꯑꯣꯏꯔꯝꯃꯗꯤ ꯅꯨꯡꯉꯥꯏꯇꯦꯅꯦ ꯍꯥꯏꯗꯤ ꯃꯃꯥꯗꯨꯒ ꯇꯧꯔꯒ ꯋꯥꯔꯤꯉꯩ ꯃꯊꯛꯇꯨꯗ ꯑꯃꯨꯛꯀ ꯑꯃꯨꯛ ꯃꯥꯁꯨ ꯑꯃꯨꯛ ꯅꯥꯁꯤꯜꯂꯗꯤ ꯍꯣꯏ ꯑ ꯆꯠꯂꯨꯖꯤ ꯅꯣꯡꯃꯗꯤ ꯑꯩꯈꯣꯏ ꯅꯠꯇ꯭ꯔ ꯏꯀꯨꯏ ꯀꯨꯏꯗꯕꯤꯗ ꯑꯗꯨꯝ ꯄꯥꯎꯁꯦ ꯂꯧꯅꯔꯒ ꯑꯗꯨꯅꯤ ꯍꯥꯏꯗꯤ ꯈꯤꯇꯪ ꯍꯦꯛ ꯃꯥꯁꯨ ꯋꯥꯈꯜꯗꯣ ꯑꯩꯈꯣꯏ ꯃꯌꯥꯝꯗꯣ ꯍꯦꯛ ꯎꯔꯗꯤ ꯅꯨꯡꯉꯥꯏꯖꯩꯗꯅꯀꯣ
ꯑꯧ
ꯍꯧꯖꯤꯛ ꯀꯥꯟꯒꯤ ꯂꯩꯥꯏꯅꯥꯖꯤꯅ ꯇꯝꯕꯖꯦ
ꯃꯔꯝ ꯈꯪꯕ ꯖꯥꯠ ꯅꯠꯇꯦꯗ ꯅꯍꯥꯟ ꯅꯣꯡꯃ ꯑꯃꯁꯨ ꯑꯩꯈꯣꯏ ꯍꯥꯟꯅ ꯑꯗꯣ ꯑꯩꯈꯣꯏꯅ ꯊꯦꯡꯅꯔꯛꯄꯁꯤꯅ ꯑꯃꯨꯛ ꯍꯥꯏ ꯁ꯭ꯀꯨꯜꯗ ꯊꯦꯡꯅꯔꯛꯄꯅꯤꯗꯅꯀꯣ ꯑꯗꯒꯤ ꯑꯩꯅ ꯀꯣꯂꯦꯖꯇ ꯊꯦꯡꯅꯔꯝꯕ ꯏꯃꯥꯟ ꯅꯕꯤ ꯑꯃꯁꯨ ꯍꯟꯗꯛꯁꯦ ꯏꯀꯨꯏ ꯀꯨꯏꯗꯅ ꯂꯩꯇ꯭ꯔꯦꯕ
ꯑ
ꯂꯥꯏꯅꯥꯁꯦ ꯃꯊꯣꯡ ꯃꯔꯝ ꯈꯪꯗꯦꯅꯦ ꯂꯥꯏꯅꯥꯁꯦ ꯀꯔꯤ ꯅꯥꯔꯤꯅꯣ ꯈꯪꯗꯕꯤꯅꯤ ꯃꯤꯖꯦ ꯄꯪꯁꯤꯗ ꯁꯤꯕꯩ ꯇꯥꯏꯞ ꯇꯧꯔꯦꯅꯦ ꯍꯧꯖꯤꯛꯀꯥꯟꯁꯦ ꯑꯣ ꯐꯔꯦꯅ ꯌꯦ ꯑꯅꯥ ꯑꯌꯦꯛꯀꯤ ꯂꯩꯈꯔꯦ ꯍꯥꯏꯗꯤ ꯃꯤꯑꯣꯏꯕꯅꯦꯅ ꯁꯤꯁꯨ ꯅꯥꯕ ꯌꯦꯛꯄꯁꯤꯁꯨ ꯈꯔꯗꯤ ꯌꯥꯎꯗꯕꯗꯤ ꯌꯥꯕ ꯅꯠꯇꯦ ꯑꯗꯨꯕꯨ ꯑꯩꯈꯣꯏꯁꯨ ꯏꯁꯥ ꯏꯁꯥ ꯅꯥꯗꯅꯕ ꯏꯃꯥ ꯏꯄꯥ ꯅꯥꯗꯅꯕ ꯆꯦꯛꯁꯤꯟꯅ ꯆꯥꯕ ꯊꯛꯄ ꯀꯩ ꯇꯧꯔꯒ ꯏꯁꯣꯔ ꯈꯨꯔꯨꯝꯃꯒ ꯂꯩꯕ ꯇꯥꯕꯅꯤ ꯅꯠꯇ꯭ꯔꯅꯦ
ꯃꯥꯟꯅꯤ ꯃꯥꯟꯅꯤ
ꯍꯥꯟꯅꯒꯤ ꯋꯥꯔꯤ ꯄꯜꯂꯒ ꯅꯨꯡꯕꯨ ꯅꯨꯡꯁꯤꯔꯛꯏꯗ ꯑꯩꯅ ꯅꯣꯏꯗꯒ ꯊꯥ ꯑꯃꯒ ꯂꯩꯊꯣꯛꯄꯗꯣ
ꯍꯣꯏꯅꯦ ꯑꯗꯨꯅꯦ
ꯅꯣꯏ ꯏꯃꯥꯅꯒ ꯑꯁ ꯃꯆꯥꯗ ꯃꯆꯥꯗꯧꯅꯒ ꯂꯨꯅ ꯇꯧꯕꯤꯗꯅ ꯑꯁ ꯊꯃꯣꯏꯁꯤ ꯄꯦꯜꯂꯦꯍꯦ ꯅꯣꯏ ꯏꯃꯥꯒ ꯊꯦꯡꯅꯕꯗ ꯄꯦꯟꯕꯗꯨꯃꯨꯛ ꯄꯦꯟꯕ ꯂꯩꯇꯦ ꯉꯁꯤꯕꯥꯎꯇ ꯅꯨꯡꯉꯥꯏꯑꯕ ꯅꯣꯏꯗ ꯂꯩꯕꯗꯨꯁꯨ ꯍꯥꯏꯗꯤ ꯏꯃꯥ ꯕꯕꯥꯍꯣꯏꯅ ꯐꯕꯅꯤꯅ ꯐꯠꯇ꯭ꯔꯒꯗꯤ ꯑꯩꯁꯨ ꯂꯩꯕ ꯅꯨꯡꯉꯥꯏꯔꯣꯏꯗꯣꯏꯅꯦꯕꯀꯣ
ꯎꯝ
ꯊꯥꯕꯅꯤꯅ ꯅꯨꯡꯉꯥꯏꯌꯦ ꯅꯣꯏ ꯑꯕꯦꯝ ꯃꯈꯣꯏꯁꯨ ꯐꯩꯌꯦꯗꯣ ꯑꯩꯅ ꯂꯥꯏꯔꯤꯛ ꯇꯥꯛꯄꯤꯗꯅ ꯈꯣꯠꯄꯤꯗꯅ ꯇꯧꯕꯗꯣ
ꯃꯥꯅꯦ ꯑꯦ ꯑꯕꯦꯝ ꯑꯃꯅꯗꯤꯅꯦ ꯑꯩ ꯏꯅꯥꯎꯄꯤꯗꯨꯅꯗꯤꯅꯦ ꯍꯥꯏꯗꯤ ꯑ ꯆꯤꯆꯦꯗꯨꯕꯨ ꯆꯤꯆꯦꯗꯨꯕꯨꯅ ꯅꯪꯁꯦ ꯑꯗꯨꯝ ꯃꯥꯅꯗꯤ ꯍꯥꯏꯗꯤ ꯁꯣꯟꯕ ꯑꯗꯒꯤ ꯃꯥꯅꯁꯨ ꯑꯗꯨꯝ ꯍꯥꯏꯌꯦ ꯃꯥꯗꯤ ꯍꯥꯏꯗꯤ ꯑꯩꯈꯣꯏꯗ ꯂꯩꯕꯗ ꯑ ꯀꯩꯝꯇ ꯀꯣꯏꯗꯕꯒꯤ ꯃꯑꯣꯡꯗ ꯍꯥꯏꯗꯤ ꯌꯨꯝꯗ ꯑꯗꯨꯝ ꯂꯩꯖꯕꯗꯧꯅ ꯑꯩꯈꯣꯏꯒꯤ ꯍꯥꯏꯗꯤ ꯁꯨꯝ ꯂꯩꯖꯔꯦ ꯀꯥꯏꯁꯦ ꯀꯩꯁꯨ ꯌꯥꯝ ꯅꯨꯡꯉꯥꯏꯕ ꯅꯠꯇꯦ ꯑꯗꯨ ꯑꯣꯏꯔꯒꯁꯨ ꯍꯥꯏꯗꯤ ꯂꯩꯕꯗ ꯃꯉꯣꯟꯗ ꯌꯥꯝꯅ ꯍꯥꯏꯗꯤ ꯀꯩꯝꯇ ꯈꯟꯗꯕꯩ ꯃꯑꯣꯡ ꯑꯃ ꯑꯗꯨꯝ ꯎꯏꯌꯦ ꯑꯗꯨꯗꯨꯅ ꯃꯥꯗꯤ ꯌꯥꯝꯅ ꯍꯥꯏꯗꯤ ꯂꯩꯍꯟꯅꯤꯡꯉꯦ ꯅꯨꯡꯁꯤꯌꯦ ꯀꯥꯏꯅ ꯑꯗꯨꯝ ꯍꯥꯏꯌꯦ ꯑꯩꯒꯤ ꯏꯅꯥꯎꯄꯤꯁꯤꯅ
ꯍꯣꯏ ꯍꯣꯏ ꯑꯩꯁꯨ ꯍꯧꯖꯤꯛꯁꯦ ꯐꯅꯦꯛ ꯁꯥꯔꯤꯕ
ꯑ
ꯑꯗꯨꯒ ꯑꯗꯒꯤ ꯅꯤꯡꯅꯤꯉꯣꯜ ꯆꯥꯛꯀꯧꯕ ꯃꯃꯥꯡꯗ ꯑꯩ ꯏꯃꯥꯁꯨꯅꯤꯗꯣ ꯑꯝꯇꯪ ꯎꯅꯅꯤꯡꯉꯦ ꯍꯥꯏꯗꯤ ꯏꯃꯥꯅ ꯃꯆꯥꯗꯣ ꯃꯆꯥꯗꯧꯅ ꯇꯧꯈꯤꯕꯗꯣ ꯑꯩ ꯊꯝꯃꯣꯏꯁꯤꯅ ꯄꯦꯜꯂꯦ ꯀꯥꯎꯕꯂꯁꯨ ꯂꯩꯇꯦ ꯀꯥꯎꯁꯨ ꯀꯥꯎꯔꯣꯏ ꯑꯗꯨꯒ ꯑꯩꯁꯦ ꯅꯣꯏ ꯃꯌꯥꯝꯁꯨ ꯎꯅꯗꯕ ꯀꯨꯏꯔꯦ ꯀꯨꯏꯔꯦꯗꯅꯀꯣ ꯎꯅꯗꯦ
ꯎꯝ ꯃꯥ ꯍ
ꯍꯟꯗꯛ ꯑꯩꯅ ꯑꯉꯝꯕ ꯏꯃꯥꯒꯤ ꯈꯨꯗꯣꯜ ꯑꯝꯇꯪ ꯄꯤꯅꯤꯡꯉꯦꯕ ꯑꯗꯨ ꯆꯥꯛꯀꯧꯕ ꯃꯌꯥꯗ ꯂꯥꯛꯀꯦ
ꯑꯗꯨꯅꯦ ꯂꯥꯛꯇꯕ ꯀꯨꯏꯔꯦ ꯑꯗꯒꯤ ꯍꯥꯏꯗꯤ ꯁꯨꯝ ꯂꯞꯅꯧꯈ꯭ꯔꯕꯅꯦꯅ ꯁꯥꯗꯅ ꯁꯨꯝ ꯀꯩꯅꯣ ꯇꯧꯅꯗ꯭ꯔꯦ ꯍꯥꯏꯕ ꯑꯦ ꯂꯝ ꯥꯏꯁꯨꯁꯨꯨꯂꯥꯛ ꯅꯛꯅꯕꯅꯤꯅ ꯍꯦꯛ ꯅꯛꯅꯔꯤꯃꯁꯨ ꯐꯠꯇ ꯐꯠꯇ ꯊꯧꯗꯣꯛ ꯋꯥꯊꯣꯛꯗ ꯍꯗ ꯈꯨꯗꯛꯇ ꯆꯦꯟꯁꯤꯟꯅꯕꯁꯦ ꯑꯗꯨꯝ ꯉꯝꯃꯤꯗꯅ ꯑꯗꯨꯅ ꯍꯥꯏꯗꯤ ꯂꯥꯛꯑꯣ ꯀꯣꯏꯔꯣ ꯁꯤꯗ ꯏꯟꯖꯥꯡ ꯑꯍꯥꯎꯕ ꯑꯃ ꯀꯩꯅꯣ ꯅꯪꯅ ꯆꯥꯅꯤꯡꯕꯗꯣ ꯑꯃ ꯇꯧꯔꯒ ꯆꯥꯊꯣꯛꯁ ꯑꯗꯨꯒ ꯃꯥꯃꯥꯡꯅꯁꯨ ꯑꯗꯨꯝ
ꯃꯥꯅꯦ ꯃꯥꯅꯦ ꯑꯩꯁ ꯏꯟꯁꯥꯡꯒꯁꯦ ꯌꯥꯝꯅ ꯅꯤꯡꯁꯤꯡꯉꯤꯗ ꯅꯪꯅ ꯃꯩꯇꯩꯌꯦꯟ ꯑꯃ ꯀꯥꯎꯅꯌꯦꯟ ꯑꯃ ꯊꯣꯡꯉꯒ ꯄꯤꯖꯈꯤꯕ ꯑꯩꯅ ꯆꯥꯕ ꯆꯥꯛꯌꯥꯝꯗꯣ
ꯑ
ꯑꯁ ꯍꯥꯎꯕꯅꯤꯅꯦ
ꯑꯃꯃꯨꯀ ꯁꯥꯊꯣ ꯋꯥꯂꯣ ꯑꯣꯏꯔꯦ ꯀꯥꯏꯅ ꯌꯦꯟ ꯂꯩꯔꯤꯕꯅꯤ ꯑꯩꯈꯣꯏꯗ ꯍꯥꯏꯗꯤ ꯑꯩꯈꯣꯏꯒꯤꯗꯤ ꯀꯩꯅꯣ ꯕꯕꯥꯅ ꯁꯨꯝ ꯌꯦꯟꯒꯨꯝꯕ ꯀꯔꯤꯒꯨꯝꯕ ꯂꯣꯏꯕꯁꯦ ꯕꯣꯏꯂꯔꯒꯨꯝꯕꯁꯦ ꯍꯥꯏꯗꯤ ꯑꯩꯈꯣꯏꯅ ꯆꯥꯕꯗꯁꯨ ꯈꯤꯇꯪ ꯍꯦꯛ ꯅꯨꯡꯉꯥꯏꯖꯗꯦꯅ ꯑꯩꯈꯣꯏꯗꯗꯤ ꯑꯗꯨꯝ ꯀꯥꯎꯅꯩꯌꯦꯟ ꯈꯔ ꯑꯃ ꯑꯗꯩ ꯃꯩꯇꯩꯌꯦꯟ ꯈꯔ ꯑꯃ ꯑꯗꯨꯒ ꯀꯣꯏꯂꯔ ꯃꯔꯨꯝ ꯂꯧꯅꯅꯕꯅ ꯈꯔ ꯑꯃꯒ ꯑꯗꯨꯝ ꯀꯣꯏꯂꯔꯕꯨꯅ ꯈꯔ ꯌꯥꯝꯃꯦ ꯍꯥꯏꯗꯤ ꯉꯥꯅꯨꯁꯨ ꯑꯗꯨꯝ ꯑꯔꯥ ꯑꯃ ꯀꯩ ꯑꯃ ꯑꯗꯨꯝ ꯃꯀꯣꯟ ꯑꯁꯣꯝꯗ ꯇꯣꯉꯥꯟꯅ ꯃꯆꯥ ꯑꯃ ꯁꯥꯔꯒꯁꯨ ꯊꯝꯃꯦ ꯑꯗꯨꯅ ꯑꯗꯒꯤ ꯑꯅ ꯉꯥꯅꯨꯕꯨ ꯆꯥꯁꯦꯕꯨ ꯍꯥꯏꯔꯁꯨ ꯑꯃ ꯆꯥꯅꯤꯡꯕꯗꯣ ꯃꯥ ꯑꯗꯨꯝ ꯍꯦꯛ ꯆꯥꯊꯣꯛꯑꯒ ꯂꯣꯏꯔꯦ ꯑꯗꯨꯅ ꯑꯗꯨꯨꯝ ꯂꯥꯛꯑꯣ ꯉꯟꯅ ꯂꯥꯛꯑꯒꯗꯤ ꯂꯝꯗꯦ ꯇꯧꯕꯅꯤꯅꯀꯣ ꯑꯗꯨꯒ ꯑꯍꯩꯅ ꯂꯦꯛꯄ ꯌꯥꯔꯒꯅ ꯑꯗꯨ ꯊꯣꯛꯁꯤ ꯍꯥꯏꯗꯤ ꯄꯥꯛ ꯉꯛꯇ ꯆꯠꯅꯕ ꯉꯝꯗꯦꯗꯅ ꯑꯩꯈꯣꯏ ꯂꯝꯁꯦ ꯄꯥꯝꯅꯕꯅꯤꯅ
ꯍꯣꯏ ꯑꯗꯒꯤ ꯑꯩꯁꯨ ꯀꯩꯅꯣ ꯇꯧꯅꯕ ꯂꯥꯛꯅꯕ ꯇꯧꯒꯦ ꯁꯣꯝꯗ ꯀꯩꯀꯩꯅꯣ ꯄꯨꯕ ꯌꯥꯕ ꯏꯃꯥꯗꯨꯒꯤ ꯈꯨꯗꯣꯜ ꯑꯃꯖꯨ ꯄꯤꯅꯤꯡꯉꯦ ꯗꯨꯃꯥꯏꯟ ꯇꯧꯔꯒ ꯕꯕꯥ ꯍꯣꯏꯖꯨ ꯎ ꯗꯕ ꯀꯨꯏꯔꯦ ꯂꯥꯛꯀꯦ ꯅꯨꯡꯁꯤꯌꯦ ꯅꯍꯥꯟꯋꯥꯏ ꯑꯏꯩꯅ ꯂꯩꯔꯝꯕꯒꯤ ꯇꯧꯕꯤꯈꯤꯕ ꯃꯌꯥꯝꯗꯣ ꯍꯥꯏ ꯊꯃꯣꯏꯖꯤꯅ ꯌꯥꯝꯅ ꯄꯦꯟꯒꯤꯕꯅꯦ ꯑꯗꯨꯏ ꯃꯇꯝꯗꯨꯗ ꯅꯨꯡꯉꯥꯏꯌꯦ ꯂꯩꯕꯖꯨ ꯏꯁꯤꯡ ꯅꯨꯡꯁꯤꯠ ꯀꯩ ꯀꯔꯥꯡ ꯇꯨꯝ ꯍꯧꯒꯠꯂꯛꯄꯒ ꯆꯤꯡꯌꯥ ꯑꯗꯨꯅ ꯅꯨꯡꯉꯥꯏꯕꯝ ꯈꯪꯗꯦ ꯉꯦꯉꯥ ꯉꯦꯉꯥ ꯉꯦꯉꯥ ꯇꯧꯕꯝ ꯈꯪꯗꯦꯕ ꯑꯗꯨꯅ ꯑꯗꯥꯏ ꯑꯗꯨꯅ ꯅꯣꯡꯉꯥꯜꯂꯛꯄꯒ ꯆꯤꯡꯅꯦ ꯇꯨꯔꯦꯜꯅꯦ ꯀꯩꯅꯦ ꯇꯧꯔꯒ ꯄꯨꯔꯥ ꯋꯥꯈꯟ ꯄꯨꯛꯅꯤꯡ ꯊꯣꯛꯄ ꯋꯥꯈꯟ ꯂꯧꯁꯤꯡ ꯊꯣꯛꯄ ꯑꯗꯨ ꯑꯣꯏꯌꯦꯕ
ꯑꯦ ꯍꯇꯛꯇꯤꯅꯦ ꯍꯥꯅ ꯆꯠꯄ ꯖꯒꯥ ꯑꯗꯣꯝ ꯃꯥꯏꯀꯩꯗꯣ ꯅꯠꯇꯕꯤꯗ ꯍꯥꯏꯗꯤ ꯍꯟꯇꯛ ꯁꯣꯝꯗ ꯀꯤꯍꯣꯝꯒꯁꯦ ꯗꯨꯝ ꯐꯖꯅ ꯀꯩꯅꯣ ꯇꯧꯕ ꯖꯒꯥ ꯂꯩꯌꯦ ꯑꯗꯣꯝꯗ ꯑꯣꯏꯅ ꯀꯣꯏꯔꯨꯁꯦ ꯗꯨꯒ ꯍꯥꯏꯗꯤ ꯎꯝ ꯆꯤꯡ ꯈꯔꯗꯤ ꯗꯨꯝ ꯎꯝ ꯌꯦꯡꯕ ꯈꯣꯠꯄꯁꯨ ꯌꯥꯝ ꯅꯨꯡꯉꯥꯏꯕ ꯃꯐꯝꯗꯣ ꯑꯗꯨꯗ ꯑꯣꯏꯅ ꯑꯩꯅ ꯑꯃꯇꯪ ꯅꯍꯥꯟꯃꯨꯛꯀꯤꯗꯨꯗ ꯄꯨꯍꯧꯗꯦꯅ ꯈꯜꯂꯒ ꯇꯣꯞ ꯇꯣꯠꯄ ꯖꯒꯥꯗ ꯆꯠꯂꯒ ꯌꯦꯡꯕ ꯈꯣꯠꯄꯁꯨ ꯌꯥꯝ ꯅꯨꯌꯥꯏꯌꯦꯕ ꯃꯐꯝꯗꯣ ꯈꯤꯇꯪꯁꯨ ꯑꯗꯨꯏ ꯃꯇꯝꯗꯨꯗ ꯂꯝꯕꯤ ꯁꯦꯝꯖꯤꯟꯕꯒꯤ ꯈꯔꯁꯨ ꯅꯨꯡꯉꯥꯏꯇꯦꯗꯅꯀꯣ ꯑꯗꯨꯅ ꯑꯩꯅ ꯄꯨꯍꯧꯗꯕꯅꯦꯕ
ꯑꯣ
ꯑꯗꯨꯣꯝꯗ ꯍꯧꯖꯤꯛꯇꯤ ꯐꯖꯅ ꯁꯦꯝꯃꯦꯗ ꯂꯝꯕꯤ ꯂꯝꯗꯥꯡ ꯀꯣꯏꯂꯥꯁ ꯀꯩꯀꯥ ꯊꯥꯗꯅ
ꯑꯁ ꯃꯇꯝꯗꯨꯗ ꯂꯝꯕꯤꯗꯨ ꯅꯨꯡꯉꯥꯏꯇꯕꯒꯤ ꯏꯕꯥꯅꯤꯅ ꯀꯣꯏꯕꯗꯤ ꯆꯠꯅꯤꯡꯉꯒ ꯁꯥꯏꯀꯜꯗꯨꯒ ꯂꯩꯈꯣꯝ ꯂꯩꯅꯥꯡ ꯃꯌꯥꯝ ꯗꯨꯒ ꯅꯨꯡꯗꯤ ꯅꯨꯡꯁꯤꯗꯀꯣ ꯑꯩ ꯇꯥ ꯅꯤꯡꯁꯤ ꯍꯪꯉꯨꯔꯒ
ꯃꯥꯅꯦ ꯃꯥꯟ
ꯏꯟ ꯆꯤꯡꯉꯤꯕꯅꯤ ꯒꯥꯏꯅ ꯅꯣꯏꯒꯤ ꯂꯧꯈꯣꯡ ꯑꯃ ꯂꯩꯕꯗꯨꯗ ꯇꯧꯔꯒ ꯑꯁ ꯅꯨꯡꯉꯥꯏꯕꯅꯦꯍꯦ ꯃꯇꯝꯗꯣ ꯑꯃꯨꯛ ꯍꯟꯅ ꯂꯥꯛꯑꯔꯣꯏ
ꯁꯃꯥꯏꯅ ꯍꯦꯛ ꯍꯦꯛ ꯁꯨꯃꯥꯏꯅ ꯊꯥꯔꯛꯄ ꯀꯥꯟꯁꯤꯗ
ꯃꯇꯝꯖꯦ ꯃꯇꯝꯖꯦ ꯆꯞ ꯆꯥꯏꯌꯦꯕ ꯍꯧꯖꯤꯛ ꯃꯇꯝꯖꯦ ꯑꯈꯣꯏꯅ ꯇꯧꯔꯛꯈꯤꯕ